ꯍꯜꯂꯣ ꯒꯨꯗ ꯃꯣꯔꯅꯤꯡ
ꯑꯣ ꯇꯥꯔꯦ
ꯃꯣꯔꯅꯤꯡ
ꯃꯣꯔꯅꯤꯡ
ꯎ ꯀꯩꯗꯧꯎꯔꯤꯅꯣ ꯍꯤꯡꯒꯣꯜꯔꯣꯝꯗ ꯊꯣꯛꯑ ꯂꯩꯕꯅꯤꯗ ꯑ ꯆꯤꯛꯄꯔꯣꯝꯗ ꯌꯨꯝꯗ ꯆꯪꯉꯒꯗꯤ ꯈꯔ ꯂꯥꯡꯕꯀꯣ ꯑꯗꯨꯒꯤ ꯎꯝ
ꯍ
ꯥꯁꯦ ꯀꯃꯥꯏꯅ ꯇꯧꯔꯤꯒꯦ ꯑꯗꯨꯝ ꯅꯨꯡꯉꯥꯏꯔꯤꯕ꯭ꯔꯣ ꯍꯣꯏ ꯑꯗꯨꯝ ꯅꯨꯡꯉꯥꯏꯔꯤꯌꯦ
ꯏꯂꯤ
ꯅꯪꯗꯤꯌꯥ
ꯑꯩꯁꯨ ꯅꯨꯡꯉꯥꯏꯔꯤꯌꯦ
ꯑꯣ ꯀꯩꯀꯩ ꯍꯣꯠꯅꯔꯤꯒꯦ ꯀꯣꯂꯦꯖ ꯀꯥꯔ ꯂꯩꯕ꯭ꯔꯥ ꯅꯠꯇ꯭ꯔꯒ ꯀꯣꯂꯦꯖ ꯂꯣꯏꯔꯕꯥꯎ ꯀꯥꯕ ꯍꯥꯏꯗꯤ ꯀꯣꯂꯦꯖ ꯂꯣꯏꯔꯦ ꯀ ꯀꯩ ꯅꯧꯔꯤꯒꯦ ꯀꯣꯂꯦꯖ ꯂꯣꯏꯔ ꯑꯗꯨꯒ ꯀꯝꯄꯅꯤꯒꯤ ꯊꯕꯛ ꯃꯆꯥ ꯑꯃ ꯇꯧꯔ ꯂꯩ ꯑꯣ ꯐꯩꯌꯦ ꯑꯗꯨꯃꯥꯏꯅ ꯇꯧꯁꯟꯕꯗꯣ ꯅꯣꯏ ꯅꯆꯤꯟ ꯏꯅꯥꯎꯗꯤ ꯅꯣꯏ ꯅꯆꯤꯟ ꯏꯅꯥꯎꯗꯤ ꯀꯌꯥ ꯁꯨꯒꯦ ꯎꯝ ꯑꯣ ꯅꯨꯄꯥ ꯀꯌꯥ ꯅꯨꯄꯤ ꯀꯌꯥ ꯅꯪꯅ ꯂꯥꯁ
ꯍꯣꯏ ꯅꯠꯇꯦ ꯑꯩꯒꯤ ꯏꯊꯛꯇ ꯅꯨꯄꯤ ꯑꯅꯤ ꯑꯃ ꯂꯩꯔꯦ ꯑꯗꯨꯒ ꯃꯈꯥꯗ ꯏꯄ꯭ꯋꯥ ꯑꯃꯒ
ꯑꯣ ꯅꯤ ꯑꯩ ꯑꯩꯈꯣꯏ ꯁꯦ ꯅꯨꯄꯥ ꯑꯍꯨꯝ ꯅꯨꯄꯤ ꯑꯃ ꯑꯩꯅ ꯈ꯭ꯋꯥꯏꯗꯨꯗ ꯇꯣꯝꯕꯀꯣ
ꯑꯥ
ꯃꯅꯤꯄꯨꯔꯗ ꯂꯩꯕ꯭ꯔꯥ ꯅꯠꯇ꯭ꯔꯒ ꯑꯥꯎꯠꯁꯥꯏꯠ ꯃꯅꯤꯄꯨꯔꯗ ꯂꯩꯕ꯭ꯔꯥ
ꯃꯅꯤꯄꯨꯔꯗ ꯂꯩꯌꯦ
ꯎꯝ
ꯑꯗꯨ ꯑꯩ ꯀꯩꯅꯣꯝꯃ ꯍꯪꯒꯦꯅꯦ ꯍꯟꯗꯛꯀꯤ ꯀꯩ ꯀꯣꯂꯦꯖꯇ ꯍꯧꯖꯤꯛ ꯍꯟꯗꯛꯇꯤ ꯑꯩꯈꯣꯏꯒꯤ ꯃꯇꯝꯗꯗꯤ ꯁꯤꯛꯁ ꯁꯦꯃꯤꯁꯇꯔ ꯁꯨꯃꯥꯏꯅ ꯂꯣꯏꯗꯅ ꯍꯟꯗꯛꯁꯦ ꯁꯤꯃꯤꯁꯇꯔꯐꯧ ꯁꯨꯃꯥꯏꯅ ꯂꯩ ꯍꯥꯏꯕꯁꯦ ꯑꯁꯤꯁꯦ ꯈꯪꯕ ꯃꯔꯝꯁꯦ ꯀꯃꯥꯏꯅ ꯇꯧꯒꯦ ꯍꯥꯏꯕ
ꯍꯣꯏ ꯍꯟꯗꯛꯇꯤ ꯑꯗꯨꯃꯥꯏꯅ ꯎꯝ ꯑꯦꯠ ꯁꯦꯃꯤꯁꯇꯔ ꯐꯥꯎꯕ ꯑꯣꯏꯔꯒ ꯃꯥꯁꯇꯔꯒꯤ ꯄ꯭ꯔꯣꯒ꯭ꯔꯥꯝꯒ ꯂꯣꯏꯅ ꯄꯨꯟꯁꯤꯜꯂꯦ
ꯦ ꯑꯗꯨ ꯑꯩꯈꯣꯏꯅ ꯁꯤꯛꯁꯇ ꯑꯗꯨꯝ ꯂꯣꯏꯁꯤꯜꯂꯒꯦ ꯍꯥꯏꯕ ꯑꯗꯨꯒꯨꯝꯕ ꯈꯨꯗꯣꯡꯆꯥꯕ ꯂꯩꯕ꯭ꯔꯥ ꯅꯠꯇ꯭ꯔꯒ ꯌꯥꯗꯦ ꯑꯦꯠ ꯐꯥꯎ ꯀꯩꯅꯣ ꯂꯣꯏꯁꯤꯟꯗ꯭ꯔꯒꯗꯤ ꯍꯥꯏꯕꯒꯤ ꯀꯩꯅꯣ ꯂꯩꯕ꯭ꯔꯥ
ꯎꯝ ꯈꯪꯗꯦ ꯑꯗꯨꯗꯤ ꯂꯩꯔꯝꯗꯧ ꯃꯥꯟꯗꯦ
ꯑ ꯕꯣꯜꯗꯤ ꯌꯦꯡꯗ꯭ꯔꯣ ꯋꯥꯔꯜ ꯀꯞ ꯐꯤꯐꯥ ꯋꯥꯔꯜ ꯀꯞꯀꯤ
ꯎꯝ ꯌꯦꯡꯗꯤ ꯑꯩꯗꯤ
ꯑꯣ
ꯑꯁꯅꯔꯤ ꯅꯨꯄꯥꯅꯤꯅ ꯕꯣꯜ ꯌꯥꯝ ꯍꯡꯉꯝꯅꯤꯑ
ꯑꯩꯁꯨ ꯌꯥꯗꯦꯅꯦ ꯌꯦꯡꯕꯕꯨꯗꯤ ꯌꯦꯡꯅꯤꯡꯉꯦ ꯍꯥꯏꯔꯁꯨ ꯃꯔꯛ ꯃꯔꯛꯇ ꯑꯗꯨꯝ ꯌꯦꯡꯉꯦ ꯍꯥꯏꯔꯗꯤ ꯊꯕꯛ ꯊꯛꯁꯤꯅ ꯐꯔꯛ ꯇꯥꯕꯅꯤꯅꯀꯣ ꯉꯟꯅꯁꯨ ꯑꯃꯨꯛ ꯆꯠꯀꯅꯤ ꯑ ꯉꯁꯤꯗꯤ ꯉꯥ ꯐꯥꯕ ꯆꯠꯀꯦ ꯉꯁꯤꯗꯤ ꯑꯣꯐ ꯂꯩꯕ ꯌꯥꯏ
ꯎꯝ ꯅꯣꯏꯒꯤꯗꯤ ꯆꯥꯛ ꯊꯣꯡꯉꯕ꯭ꯔꯣ
ꯑꯩꯈꯣꯏ ꯆꯥꯛ ꯊꯣꯡꯕ ꯂꯣꯏꯔꯝꯕꯅꯦ ꯍꯣꯏ
ꯅꯪꯅ ꯊꯣꯡꯉꯦꯔꯣ
ꯑꯩꯅ ꯊꯣꯡꯗꯗ ꯑꯩꯈꯣꯏ ꯏꯃꯥ ꯏꯇꯩ ꯃꯈꯈꯣꯏ ꯊꯣꯡꯉꯤꯅꯤ
ꯑꯣ ꯀꯩ ꯃꯊꯦꯜ ꯊꯣꯡꯉꯤꯅꯣ
ꯈꯪꯗꯦ ꯑꯩꯗꯤ ꯆꯥꯛꯈꯨꯝꯗ ꯆꯪꯗ꯭ꯔꯦ
ꯍꯧꯖꯤꯛ ꯍꯧꯖꯤꯛ ꯁꯤꯁꯇꯔꯗꯤ ꯏꯝꯐꯥꯜꯗ ꯂꯩꯕ꯭ꯔꯥ ꯅꯠꯇ꯭ꯔꯒ
ꯎꯝ
ꯑꯣ ꯄꯔꯃꯅꯦꯟ ꯀꯣ
ꯎꯝ
ꯑꯆꯥ ꯑꯠꯆꯥ ꯑꯗꯨ ꯀ ꯖꯤꯝꯒꯨꯝꯕ ꯑꯦ ꯖꯤꯝ ꯍꯣꯏꯔꯦ ꯍꯣꯏ ꯖꯤꯝꯒꯨꯝꯕ ꯖꯨꯝꯕꯥꯒꯨꯝꯕ ꯌꯥꯎꯅꯤꯡꯗ꯭ꯔꯣ꯫
ꯑꯗꯨꯒꯨꯝꯕꯗꯣ ꯑꯩ ꯎꯝ ꯌꯥꯎꯔꯝꯃꯦ ꯑꯗꯣ ꯍꯧꯖꯤꯛ ꯈꯤꯇꯪ ꯂꯦꯞꯄꯤꯌꯦ꯫
ꯑꯗꯨꯗ ꯅꯣꯏ ꯅꯪ ꯍꯥꯟꯅ ꯌꯥꯎꯔꯝꯕꯗꯣ ꯑꯗꯨꯝ ꯅꯨꯡꯉꯥꯏꯕ꯭ꯔꯥ ꯃꯟꯊꯂꯤꯗ ꯀꯌꯥ ꯂꯧꯕ꯭ꯔꯥ ꯀꯃꯥꯏ ꯇꯧꯒꯦ꯫
ꯎꯝ ꯃꯟꯊꯂꯤꯗ ꯋꯥꯟ ꯊꯥꯎꯖꯟ ꯑꯗꯨꯃꯥꯏ ꯂꯧꯋꯦ ꯖꯨꯝꯕꯥꯒꯤꯗꯤ꯫ ꯅꯨꯡꯉꯥꯏꯌꯦ ꯑꯗꯣ ꯑꯩꯁꯦ ꯍꯟꯗꯛ ꯏꯁꯥ ꯈꯤꯇꯪ ꯅꯨꯡꯉꯥꯏꯇꯕꯒꯤ ꯂꯦꯞꯄ꯫
ꯑꯣ ꯑꯣ꯫ ꯑꯗꯣ ꯁꯤꯁꯇꯔꯁꯦ ꯁ꯭ꯄꯣꯔꯠꯀꯤꯗ ꯈꯔ ꯏꯟꯇꯔꯦꯁ ꯌꯥꯎꯗꯕꯩꯔꯥ ꯀꯩꯔꯤꯗꯧꯕꯩꯅꯣ ꯑꯗꯨꯝ ꯂꯩ ꯗꯅ ꯕꯣꯜ ꯌꯦꯡꯗꯦ ꯍꯥꯏꯗꯣ ꯅꯪ ꯀꯔꯤ
ꯑꯁ
ꯑꯩ ꯀꯩꯁꯨ ꯌꯥꯝ ꯀꯟꯅ ꯌꯥꯎꯕꯗꯤ ꯑꯣꯏꯗꯤꯌꯦ ꯑꯗꯨꯒꯤ ꯑꯣ꯫
ꯅꯪꯖꯨ ꯖꯤꯝ ꯁꯥꯟꯅꯕ ꯆꯠꯄ꯭ꯔꯥ꯫
ꯑꯩ ꯍꯣꯏ ꯍꯥꯟꯅ ꯀꯩꯅꯣ ꯁꯥꯟꯅꯔꯝꯃꯦ ꯃꯣꯏꯒꯤ ꯖꯤꯝꯗ ꯊꯕꯛ ꯍꯥꯟꯅ ꯁꯨꯔꯝꯕꯀꯣ꯫
ꯎꯝ꯫
ꯑꯗꯨꯗꯒꯤ ꯍꯧꯖꯤꯛꯇꯤ ꯇꯣꯛꯈ꯭ꯔꯦ ꯀꯝꯄꯅꯤꯒꯤꯗ ꯌꯥꯎꯔꯨꯕꯅꯤꯅ ꯑꯗꯨꯝ ꯃꯣꯏꯗ ꯁꯨꯔꯝꯕꯅꯤꯅ ꯑꯗꯨꯝ ꯁꯥꯟꯅꯕ ꯂꯥꯛꯑꯣ ꯍꯥꯏꯅ ꯍꯥꯏꯔꯛꯑꯦ ꯑꯗꯨꯝ ꯆꯠꯂꯦ ꯃꯔꯛ ꯃꯔꯛꯇ ꯍꯞꯇꯥ ꯑꯃꯗ ꯑꯍꯨꯝꯔꯛ ꯃꯔꯤꯔꯛ ꯁꯨꯃꯥꯏ ꯆꯜꯂꯦ ꯎꯝ꯫
ꯖꯤꯝ ꯁꯥꯟꯅꯔꯨꯕꯁꯦ ꯅꯨꯡꯉꯥꯏꯕꯅꯦ ꯍꯥꯏꯗꯤ ꯏꯁꯥꯗꯣ ꯍꯨꯃꯥꯡ ꯀꯩꯀꯩ ꯇꯥꯊꯣꯛꯄꯅꯤꯅꯀꯣ꯫
ꯃꯥꯅꯦ ꯃꯥꯅꯦ ꯍꯣꯏ꯫ ꯑꯗꯨꯕꯨ ꯍꯧꯖꯤꯛꯇꯤ ꯂꯩꯅꯥꯖꯦ ꯃꯈꯜ ꯃꯌꯥꯝ ꯂꯥꯛꯑꯦꯗꯅ ꯃꯥꯅꯦ ꯃꯥꯅꯦ꯫ ꯄꯩꯁꯥ ꯌꯥꯝ ꯆꯪꯕꯩꯅꯤꯅꯦ ꯖꯤꯝ ꯁꯥꯟꯅꯕꯖꯦ꯫
ꯎꯝ꯫
ꯆꯥꯅꯕꯗ ꯑꯅꯝꯕꯗꯤꯀꯣ ꯏꯁꯥ ꯐꯍꯟꯖꯦ ꯍꯥꯏꯔꯗꯤ꯫ ꯌꯣꯠ ꯊꯥꯡꯒꯠꯄꯗ ꯅꯠꯇꯅ ꯆꯥꯅꯕꯗꯨꯅ ꯍꯦꯟꯅ ꯃꯔꯨ ꯑꯣꯏꯌꯦꯕ ꯁꯚꯦꯟ ꯇꯤ ꯄꯥꯔꯁꯦꯟꯗꯤ ꯆꯥꯟꯅꯕꯗ ꯊꯥꯔꯇꯤ ꯄꯥꯔꯁꯦꯟꯗꯨꯅ ꯁꯥꯟꯅꯕꯗ ꯂꯩꯌꯦꯕꯀꯣ꯫
ꯎꯝ꯫ ꯍꯣꯏ ꯑꯗꯨꯅꯦ ꯑꯁ ꯐꯩꯌꯦ ꯑꯗꯨꯃꯥꯏꯅ ꯁꯥꯟꯅꯔꯤꯗꯣ ꯅꯣꯡꯃꯒꯤ ꯍꯥꯏꯗꯤ ꯇꯤ ꯉꯍꯥꯛ ꯉꯍꯥꯛꯇꯪ ꯑꯣꯏꯔꯖꯨ ꯍꯨꯃꯥꯡ ꯇꯥꯊꯣꯛꯍꯜꯂꯤꯁꯦ
ꯍꯣꯏ꯫ ꯁꯤꯁꯇꯔꯗꯤ ꯆꯍꯤ ꯀꯌꯥ ꯁꯨꯔꯒꯦ꯫ ꯇ꯭ꯋꯦꯟꯇꯤꯒ ꯇꯨ꯫ ꯑꯣ꯫ ꯑꯗꯨꯝ ꯑꯉꯥꯡ ꯑꯣꯏꯔꯤꯅꯦꯀꯣ ꯑꯗꯨꯗꯤ꯫
ꯎꯝ ꯑꯣꯏꯔꯤꯌꯦ꯫
ꯎꯝ꯫ ꯒ꯭ꯔꯦꯖꯨꯌꯦꯁꯟ ꯂꯣꯏꯕꯗꯤ ꯆꯍꯤ ꯀꯌꯥꯗ ꯂꯣꯏꯕ ꯇꯨ ꯊꯥꯎꯖꯟ ꯀꯌꯥꯗ꯫
ꯑ ꯇ꯭ꯋꯦꯟꯇꯤ ꯋꯥꯟ ꯁꯤꯗ ꯂꯣꯏꯔꯦ ꯇ꯭ꯋꯦꯟꯇꯤ ꯋꯥꯟ ꯇ꯭ꯋꯦꯟꯇꯤ ꯇꯨ
ꯑꯣ ꯑꯗꯨꯗꯤ ꯈꯔ ꯈꯦꯠꯅꯔꯦꯗꯅꯦ ꯈꯔ ꯈꯦꯠꯅꯔꯦꯅꯦ ꯑꯩꯅꯗꯤ ꯂꯣꯏꯕꯅ ꯍꯥꯜꯂꯦ꯫ ꯇꯨ ꯊꯥꯎꯖꯟ ꯁꯕꯦꯟꯇꯤꯟ꯫
ꯑꯣ ꯍꯣꯏ ꯑꯩ ꯁꯤꯅꯤꯌꯔ ꯈꯔ ꯑꯣꯏꯔꯦꯀꯣ ꯑꯗꯨꯗꯤ꯫
ꯎꯝ ꯁꯤꯅꯌ ꯈꯔ ꯑꯣꯏꯔꯦ꯫ ꯑꯗꯨ ꯅꯣꯏꯗꯤ ꯆꯥꯛ ꯏꯟꯖꯥꯡ ꯀꯅꯥꯅ ꯊꯣꯡꯒꯦ ꯅꯪꯅ ꯊꯣꯡꯕ꯭ꯔꯥ ꯅꯠꯇ꯭ꯔꯒ ꯃꯃꯥ ꯕꯕꯥ ꯃꯥꯁꯦ ꯑꯣ ꯑꯩꯈꯣꯏꯗꯤ ꯇ꯭ꯔꯥꯏꯕꯦꯜꯅꯤꯅꯀꯣ ꯑꯗꯨꯝ ꯃꯔꯛꯇ ꯂꯩꯗꯅ ꯑꯩꯈꯣꯏ ꯕꯕꯥꯅ ꯑꯗꯨꯝ ꯊꯣꯡꯕꯁꯨ ꯌꯥꯎꯋꯤ ꯏꯤꯟꯖꯥꯡꯒꯨꯝꯕ ꯍꯥꯎꯔꯒꯗꯤ ꯁꯨꯃꯥꯏꯅ ꯇꯧꯋꯦ ꯃꯛꯁꯝ
ꯎꯝ ꯐꯩꯌꯦ ꯑꯗꯨꯃꯥꯏꯅ ꯇꯧꯔꯤꯗꯣ ꯍꯥꯏꯗꯤ ꯃꯇꯦꯡ ꯄꯥꯡꯅꯔꯤꯗ
ꯎꯝ ꯑꯗꯨꯒ ꯑꯩꯈꯣꯏ ꯁꯨꯝ ꯑꯩꯈꯣꯏꯒꯤ ꯂꯩꯌꯦꯕꯀꯣ ꯒ꯭ꯔꯨꯞ ꯑꯃ ꯂꯩꯌꯦꯕꯀꯣ ꯎ ꯐꯣꯟꯗ ꯋꯥꯔꯤ ꯁꯥ ꯀꯥꯟꯗ ꯑꯩꯈꯣꯏ ꯇ꯭ꯔꯥꯕꯦꯜ ꯃꯁꯦꯟ ꯋꯥꯔꯤ ꯁꯥ ꯀꯥꯟꯗ ꯑꯅꯝꯕꯗꯤ ꯂꯣꯟꯁꯨ ꯌꯥꯝ ꯈꯣꯏꯕ ꯑꯗꯨꯕꯨ ꯃꯤ ꯑꯃ ꯑꯅꯤꯕꯨꯗꯤ ꯊꯦꯡꯅꯩꯌꯦ ꯑꯩꯈꯣꯏ ꯇ꯭ꯔꯥꯏꯕꯦꯜ ꯃꯁꯦꯅꯤ ꯍꯥꯏꯔꯒꯁꯨ ꯂꯣꯟꯗꯣ ꯌꯥꯝ ꯀꯩꯅꯣ ꯁꯦꯡꯕ ꯍꯥꯏꯇꯥꯔꯦꯅꯦ
ꯎꯝ
ꯑꯩꯕꯨꯁꯨ ꯑꯩ ꯑꯩꯕꯨꯗꯤ ꯁꯤꯗ ꯏꯝꯐꯥꯜꯗ ꯑꯗꯨꯝ ꯂꯩꯔꯛꯄꯅꯦ ꯄꯣꯛꯄꯁꯨ ꯁꯤꯗ ꯑꯗꯨꯝ ꯄꯣꯛꯄꯅꯦ ꯑꯗꯨꯕꯨ ꯑꯩ ꯂꯣꯟꯁꯦ ꯑꯗꯨꯝ ꯈꯔ ꯈꯔꯕꯨꯗꯤ ꯈꯣꯏꯌꯦꯕꯀꯣ ꯑꯗꯨꯒ ꯍꯧꯖꯤꯛꯀꯤ ꯏꯃꯥꯟꯅꯕꯤꯗꯨ ꯗꯤꯃꯥꯗꯤ ꯌꯥꯝ ꯁꯦꯡꯕꯗꯨꯗ ꯉꯛꯄꯅꯤꯅ ꯑꯩꯗꯤ
ꯍꯣꯏ ꯑꯩꯒꯤ ꯏꯃꯥꯟꯅꯕꯤ ꯑꯃꯁꯨ ꯌꯥꯝ ꯐꯖꯅ ꯑꯩꯈꯣꯏꯅ ꯉꯥꯡꯉꯤ ꯁꯨꯃꯥꯏꯅ ꯑꯗꯨꯝ ꯉꯥꯡꯉꯦ ꯌꯥꯝ ꯁꯦꯡꯅ ꯃꯥꯗꯣ ꯎꯝ ꯃꯤꯅꯥ ꯃꯥꯁꯦ ꯃꯥꯏꯇꯅꯤ ꯈꯔꯂꯕ
ꯃꯥꯅꯦ ꯃꯥꯅꯦ ꯍꯣꯏ ꯃꯥꯒꯤ ꯃꯥꯒꯤ ꯇꯥꯂꯦꯟ ꯂꯩꯕ ꯃꯥꯜꯂꯦꯗ ꯋꯥ ꯉꯥꯡꯕꯗꯀꯣ ꯇꯦꯂꯦꯟ ꯄꯤꯕꯤꯁꯨ ꯌꯥꯎꯋꯦ ꯑꯩꯗꯤ ꯑꯗꯨꯒꯨꯝꯕꯗꯨꯗꯤ ꯅꯤꯜ ꯑꯣꯏꯔꯦ ꯍꯥꯏꯗꯤ
ꯎꯝ ꯑꯩ ꯏꯃꯥꯟꯅꯕꯤꯗꯨꯁꯨ ꯑꯩꯈꯣꯏꯗꯤ ꯑꯍꯥꯟꯕꯗ ꯃꯥꯁꯦ ꯎꯝ ꯑꯩꯈꯣꯏꯒ ꯃꯥꯟꯅꯕ ꯑꯗꯨꯃꯥꯏꯅ ꯈꯜꯂꯨꯔꯦ
ꯎꯝ
ꯑꯗ ꯀꯣꯟꯅ ꯃꯥꯒ ꯇꯤꯟꯅꯔꯛꯄꯗ ꯈꯪꯕ ꯃꯥꯗꯤ ꯋꯥ ꯉꯥꯡꯕꯗꯣ ꯌꯥꯝ ꯁꯦꯡꯅ ꯑꯩꯈꯣꯏꯗꯒꯤ ꯍꯦꯟꯅꯁ
ꯃꯥꯅꯦ ꯃꯥꯅꯦ ꯃꯥꯒꯤ ꯃꯥꯒꯤ ꯇꯂꯦꯟ ꯍꯥꯏꯗ꯭ꯔꯤ
ꯎꯝ
ꯑꯩꯗꯤ ꯆꯥꯕꯗ ꯇꯦꯂꯦꯟ ꯑꯣꯏꯔꯦ
ꯑꯗꯨꯁꯨ ꯇꯦꯂꯦꯟ ꯃꯈꯜꯂꯝ
ꯑꯗꯨ ꯆꯥ ꯆꯥꯕꯗ ꯇꯦꯂꯦꯟ ꯄꯤꯕꯁꯦ ꯐꯠꯇꯦ ꯐꯠꯇꯦꯗ ꯍꯥꯏꯕꯗꯤ ꯍꯧꯖꯤꯛꯀꯤ ꯃꯇꯝꯁꯤꯗ ꯌꯦꯡꯉ ꯅꯦ ꯗꯥꯏꯕꯤꯦꯇꯤꯁꯣ ꯀꯩꯀꯩꯣ ꯅꯠꯇ꯭ꯔꯥ
ꯍꯣꯏ ꯑꯗꯨꯅꯦ ꯂꯥꯏꯅꯥ ꯃꯈꯜ ꯃꯈꯜ ꯃꯌꯥꯝ ꯊꯣꯛꯑꯦ
ꯆꯥꯕꯨ ꯆꯥꯔꯗꯤ ꯍꯦꯟꯖꯤꯟꯅ ꯆꯥꯁꯤꯟꯕ ꯍꯩꯒꯨꯝꯕ ꯆꯥꯔꯁꯨ ꯦꯟꯗ꯭ꯔꯤ ꯐꯥꯎ ꯑꯗꯨꯝ ꯆꯥꯅꯤꯡꯕ ꯖꯥꯠꯇꯣ
ꯎꯝ
ꯑꯗꯨꯃꯥꯏꯅ ꯇꯧꯔꯒ ꯁꯥꯒꯨꯝꯕ ꯎꯛꯁꯥꯒꯨꯝꯕ ꯌꯦꯟꯒꯨꯝꯕ ꯆꯥꯔꯁꯨ ꯆꯥꯅꯤꯡꯗ꯭ꯔꯗꯤ ꯀꯩꯝꯇ ꯆꯥꯗꯕꯀꯣ
ꯎꯝ
ꯆꯥꯅꯤꯡꯉꯒꯗꯤ ꯑꯗꯨꯝ ꯈꯔ ꯈꯔ ꯌꯥꯝꯅ ꯂꯧꯈꯠꯄ ꯍꯥꯏꯇꯥꯔꯦ
ꯎꯝ
ꯁꯦ ꯁꯨꯝ ꯉꯥꯡꯕꯁꯦ ꯈꯣꯏꯗꯤ ꯈꯣꯏꯔꯝꯕꯅꯤꯀꯣ ꯈꯔ ꯈꯔꯗꯤ
ꯎꯝ ꯅꯣꯏꯒꯤꯗꯤ ꯁꯥ ꯊꯣꯡꯕꯗꯣ ꯃꯌꯥꯝ ꯆꯥꯔꯝꯅꯤꯌꯦ
ꯁꯥ ꯊꯣꯡꯕ ꯎꯝ ꯍꯣꯏ꫰ ꯑꯗꯨꯃꯥꯏꯅ ꯆꯥꯏ ꯑꯣ ꯃꯔꯛꯇꯗꯤ ꯍꯣꯏ ꯏꯃꯥꯅ ꯊꯣꯡꯉꯒꯗꯤ ꯍꯦꯟꯅ ꯆꯥꯏ ꯍꯥꯏꯕꯗꯤ ꯑꯩꯈꯣꯏ ꯏꯃꯥꯗꯤ ꯈꯔ ꯍꯩꯌꯦꯕꯀꯣ
ꯎꯝ
ꯇꯥꯡꯈꯨꯜꯁꯨ ꯑꯣꯏꯔꯦ ꯑꯩꯈꯣꯏ ꯏꯄꯥꯅ ꯔꯣꯡꯃꯩ ꯑꯣꯏꯕꯒꯤ ꯃꯣꯏ ꯇꯥꯡꯈꯨꯜꯒꯤ ꯀꯔꯤꯕ ꯑꯣꯛꯁꯥꯒ ꯊꯔꯣꯏꯒ ꯊꯣꯡꯕꯗꯣ
ꯎꯝ
ꯑꯗꯨꯗꯤ ꯈꯔ ꯍꯥꯎꯋꯦ ꯑꯗꯨꯗꯤ ꯈꯔ ꯌꯥꯝ ꯆꯥꯔꯦ ꯑꯗꯨꯗꯤ
ꯑꯣ ꯑꯩꯈꯣꯏꯁꯨ ꯏꯃꯥꯟꯅꯕꯤꯗꯨꯅ ꯊꯣꯡꯉꯒ ꯑꯗꯨꯝ ꯄꯨꯔꯛꯑꯦ ꯃꯣꯏꯒꯤ ꯃꯃꯥꯅ ꯊꯣꯉꯛꯄꯅꯦꯅ ꯑꯗꯣ ꯌꯥꯝ ꯍꯥꯎꯋꯦ ꯃꯣꯏꯅ ꯊꯣꯡꯉꯛꯄꯗꯣ
ꯀꯩꯕ ꯃꯣꯏꯒꯤ ꯑꯩꯈꯣꯏꯒꯤ ꯎꯃꯣꯔꯣꯛ ꯑꯃ ꯂꯩꯕꯅꯦ
ꯎꯝ ꯎꯝ ꯎꯝ
ꯑꯗꯨꯒ ꯊꯥꯎ ꯍꯥꯞꯇꯕꯤꯗ ꯊꯨꯝꯒ ꯇꯧꯔꯒ ꯊꯣꯡꯕꯗꯣ ꯑꯗꯨꯗꯣ ꯍꯥꯎꯕꯅꯦ ꯑꯗꯨꯗꯣ ꯂꯩꯕꯥꯛꯀꯤ ꯆꯐꯨ ꯗꯀꯣ
ꯍꯣꯏ
ꯍꯩꯌꯦ ꯍꯥꯏꯔꯁꯨ ꯃꯥꯒꯤ-ꯃꯥꯒꯤ ꯈꯨꯊꯣꯡ ꯂꯩꯗ
ꯎꯝ ꯃꯥꯅ ꯊꯣꯡꯉꯛꯄ ꯃꯑꯣꯡꯗꯣ ꯑꯩꯈꯣꯏꯅ ꯊꯣꯡꯉꯁꯨ ꯑꯗꯨꯝ ꯃꯍꯥꯎ ꯃꯍꯥꯎꯗꯣ ꯌꯧꯕ ꯍꯦꯛꯇ ꯉꯝꯗꯕ
ꯎꯝ ꯁꯤꯁꯇꯔꯁꯦ ꯑꯥ ꯍꯧꯖꯤꯛ ꯀꯩꯗꯧꯔ ꯂꯩꯒꯦ ꯍꯧꯒꯠꯂꯕꯣ ꯅꯠ
ꯍꯧꯒꯠꯂꯦ
ꯑꯣ ꯑꯣ ꯈꯣꯟꯗꯣ ꯈꯔ ꯀꯩꯅꯣ ꯇꯧꯕꯗꯨꯗ ꯑꯩꯗꯤ
ꯑꯣ ꯑꯩꯁꯦ ꯂꯣꯛ ꯈꯔ ꯊꯨꯡꯕ ꯑꯗꯨꯒꯤ
ꯑꯣ ꯍꯣꯏ ꯑꯗꯨ ꯑꯩ ꯉꯥꯛꯇꯪ ꯂꯩꯔꯒ ꯑꯃꯨꯛ ꯐꯥꯎꯔꯛꯀꯦ ꯌꯥꯕ꯭ꯔꯣ
ꯍꯣꯏ ꯍꯣꯏ ꯌꯥꯏꯌꯦ ꯌꯥꯏ
ꯑꯣ ꯊꯝꯃꯦꯀꯣ
ꯎꯝ ꯎꯝ